ꯄ꯭ꯔꯣ
ꯑꯧ ꯁꯥꯏꯗꯩ ꯀꯣꯜꯁꯦ ꯆꯠꯇ꯭ꯔꯤꯅꯤꯅꯦ ꯍꯥꯏꯗꯤ ꯌꯥꯗ꯭ꯔꯤꯅꯤꯅꯦ
ꯀꯩꯗꯧꯔ ꯖꯥꯠꯅꯣ
ꯇꯧꯕꯗꯁꯨ ꯇꯧꯅꯦ ꯍꯥꯏꯕꯁꯦ
ꯀꯩꯅꯣ ꯃꯣꯏ ꯅꯪꯒꯤ ꯐꯣꯟ ꯅꯦꯠꯋꯥꯛ ꯅ ꯑꯣꯏꯔꯖꯥꯠꯂꯣ
ꯈꯪꯗꯤ ꯑꯇꯩꯗ ꯇꯧꯕꯗꯤ ꯀꯩꯁꯨ ꯇꯧꯗ꯭ꯔꯤꯅꯦꯕꯀꯣ ꯅꯪꯒ ꯃꯥꯒꯗ ꯇꯧꯕꯗ ꯇꯧꯒꯔꯤꯅꯤꯅꯦ ꯀꯩꯗꯧꯔꯝꯃꯤꯅꯣ ꯅꯪꯕꯨ
ꯇꯣꯑꯒ ꯂꯩꯩ
ꯎ ꯉꯜꯂꯤ ꯍꯦ
ꯇꯉꯥꯏ
ꯀꯩ ꯌꯦꯡꯖꯥꯡ ꯆꯥꯔꯒꯦ
ꯉꯁꯤꯗꯤ ꯑꯍꯥꯎꯕꯤꯅꯦ
ꯀꯔꯤꯅꯣꯅꯦ ꯉꯁꯤꯁꯤꯕꯨ ꯃꯅꯤ
ꯑꯣꯛ ꯆꯥꯏꯌꯦ ꯑꯗꯨ ꯒ ꯁꯣꯏꯕꯨꯝ ꯏꯔꯣꯝꯕꯅꯦ ꯁꯧꯒ꯭ꯔꯤ ꯀꯥꯡꯁꯣꯏꯅꯦ
ꯑꯥ
ꯑꯗꯨ ꯆꯥꯏ ꯆꯨꯔꯦ ꯀꯪꯉꯧꯁꯨ ꯌꯥꯎꯋꯦ ꯑꯌꯨꯛꯀꯤ ꯀꯪꯍꯧ
ꯑꯣ ꯍꯥꯎꯔꯦ
ꯍꯥꯎꯌꯦ
ꯀꯅꯥ ꯊꯣꯡꯉꯤꯅꯣ
ꯈꯣꯏ ꯕꯥꯅ ꯊꯣꯡꯉꯦ
ꯎꯝ ꯅꯪꯗꯤ ꯊꯣꯡꯗꯕ
ꯑꯩꯗꯤ ꯊꯣꯡꯗꯦ
ꯄ ꯑꯗꯒꯤ ꯂꯣꯏꯁꯟꯕ ꯑꯗꯨ ꯑꯩꯒꯤ ꯊꯕꯛ
ꯍꯣꯏꯗ ꯀꯥꯏꯗꯦꯗ
ꯅꯪꯗꯤ ꯀꯝꯀꯥꯟ ꯆꯥꯗꯨꯏꯕ
ꯋꯥꯠꯂꯤ ꯑꯗꯣ ꯉꯁꯤꯗꯤ ꯑꯈꯣꯏꯗꯣ ꯄꯨꯔꯤ ꯄꯤ ꯑꯗꯣ ꯆꯥꯗꯧ ꯃꯥꯥꯟꯗꯦ ꯆꯥꯅꯤꯡꯗꯦ ꯊꯥꯎꯗꯣ ꯄꯥꯝꯗꯦ ꯢ ꯈꯪꯗ ꯀꯃꯥꯏꯟ ꯇꯧꯗ
ꯃꯦꯒꯤ ꯑꯃꯨꯛ ꯆꯥꯗꯣꯏꯔꯣ
ꯈꯜꯂꯤꯕꯅꯤ ꯃꯦꯒꯤ ꯆꯥꯁꯤꯔꯥꯅ
ꯃꯦꯒꯤꯁꯨ ꯐꯠꯇꯝꯅꯤꯀꯣ
ꯎꯝ ꯀꯣꯟꯅ ꯆꯛꯈꯥꯎ ꯑꯌꯣ ꯍꯥꯏꯔ ꯀꯥꯟ ꯒ꯭ꯌꯥꯟ ꯇꯥꯗꯣꯏꯅꯦꯃꯤ ꯑꯗꯨꯕꯨꯗꯤ ꯆꯥꯔꯤꯕ ꯆꯤꯟꯖꯥꯛ ꯃꯌꯥꯝꯁꯤꯒ
ꯈꯨꯗꯛ ꯈꯨꯗꯛꯇꯗꯤ ꯑꯣꯏꯔꯦꯕꯣ ꯄꯥꯝꯃꯦ ꯕ ꯑꯥ ꯀꯔꯤ ꯍꯦꯜꯗꯤ ꯑꯣꯏꯅꯤꯡꯉꯤꯁꯤꯗ
ꯎꯝ ꯆꯥꯔꯤꯕ ꯆꯤꯟꯖꯥꯛꯁꯤꯒ ꯆꯥꯅꯒꯤ ꯇ꯭ꯔꯦ ꯁꯦꯁ ꯍꯥꯢꯗꯧꯅꯦ ꯃꯅꯤꯄꯨꯔꯗ ꯂꯩꯇꯗꯅ ꯇꯧꯔꯤꯕꯅꯤ ꯀꯥꯏ
ꯎꯄꯥꯏ ꯂꯩꯇꯦ ꯀꯥꯏꯅ
ꯑꯥ ꯃꯅꯤꯄꯨꯔꯗ ꯂꯩꯔꯝꯃꯗꯤ ꯁꯤ ꯊꯣꯛꯈꯤꯗ꯭ꯔꯣ ꯀꯥꯢꯁ
ꯈꯣꯏꯗꯤ ꯅꯣꯡꯒ ꯇꯥꯔꯤꯌꯦ
ꯎꯝ ꯋꯦꯗꯔ ꯌꯥꯝ ꯅꯨꯡꯉꯥꯏ ꯍꯥꯏꯕ ꯄꯥꯎ ꯑꯝ ꯇꯥꯏ
ꯄꯥꯎꯗꯤ ꯂꯧꯔꯝꯃꯤꯖꯥꯅꯤꯅꯦ
ꯃꯥꯟꯅꯤ ꯉꯁꯤ ꯅꯨꯃꯤꯠ ꯁꯤꯕꯨ ꯀꯔꯝ ꯀꯔꯝ ꯂꯦꯟꯒꯤꯒꯦ ꯅꯣꯡꯒ ꯇꯥꯕꯗꯨꯗ
ꯑꯁ ꯑꯩꯒꯤ ꯌꯨꯖ꯭ꯋꯦꯜꯅꯤꯗ ꯀꯥ ꯍꯦꯟꯅ ꯀꯩꯁꯨ ꯇꯧꯗꯦ ꯇꯨꯢꯁꯟ ꯈꯔ ꯆꯠ ꯇꯨꯢꯁꯟ ꯈꯔ ꯃꯨꯛ ꯇꯧ
ꯎꯝ ꯌꯨꯝꯗ ꯇꯧꯕ꯭ꯔꯣ
ꯑ ꯑꯩꯅ ꯆꯠꯄꯅ ꯀꯣꯆꯤꯡ ꯆꯠꯂꯦ ꯑꯗꯨꯒ ꯌꯨꯝꯗ ꯇꯨꯏꯁꯟ ꯇꯧꯋꯦ
ꯑꯣꯀꯦ ꯀꯣꯆꯤꯡ ꯀꯩ ꯂꯝꯗ
ꯀꯩꯅꯣꯗ ꯄꯣꯔꯣꯝꯄꯥꯠꯇ
ꯑꯣ ꯀꯦ ꯎꯝ ꯑꯗꯨꯅ ꯄꯨꯡ ꯀꯌꯥꯗꯩ ꯀꯌꯥꯕꯨꯛ ꯇꯧꯢꯕ
ꯅꯤꯄꯥꯟꯗꯒꯤ ꯄꯨꯡ ꯑꯅꯤ ꯐꯥꯎ ꯇꯧꯋꯦ
ꯑꯣ ꯀ꯭ꯂꯥꯁ ꯀꯌꯥ ꯂꯧꯔꯤꯕ ꯑꯗꯨꯗꯅ
ꯀ꯭ꯂꯥꯁꯁꯦ ꯑꯃꯇꯪꯅꯦ ꯑꯗꯣ ꯑꯗꯨꯝ ꯑ ꯁ꯭ꯀꯨꯜꯗ ꯑꯗꯨꯝ ꯇꯧꯋꯦꯕꯀꯣ
ꯑꯣ ꯂꯩꯗꯤ ꯑꯗꯨꯝ ꯂꯩꯕ ꯀ꯭ꯂꯥꯁ ꯑꯃꯈꯛꯇꯪ ꯂꯧꯔꯁꯨ ꯎꯝ ꯁ꯭ꯀꯨꯜꯒꯤ ꯇꯥꯏꯞꯅꯤꯅꯦ
ꯀ꯭ꯂꯥꯁ ꯑꯃ ꯇꯪꯅꯦ ꯑꯗꯨꯒ ꯄꯨꯡ ꯇꯔꯥ ꯃꯈꯥꯏꯗ ꯕ꯭ꯔꯦꯛ ꯄꯤꯗꯣꯏꯅꯦꯕ ꯄꯨꯡ ꯑꯃꯒꯤ ꯕ꯭ꯔꯦꯛ ꯂꯩꯌꯦ ꯑꯗꯨꯗꯒꯤ ꯑꯗꯨꯝ ꯀꯟꯇꯤꯅꯨꯋꯥꯁ ꯑꯗꯨꯝ ꯀ꯭ꯂꯥꯁ ꯂꯩꯗꯣꯏꯅꯤ
ꯍꯝ
ꯑꯗꯨ ꯐꯝꯕꯗ ꯐꯝꯕꯗ ꯑꯩꯅ ꯂꯧ ꯕꯅ ꯑꯃꯨꯛ ꯀ꯭ꯂꯥꯁ ꯐꯥꯏꯚꯇꯒꯤ ꯂꯧꯔꯦ
ꯎꯝ ꯅꯣꯡꯃꯗ ꯀꯌꯥ ꯀꯌꯥ ꯂꯧꯒꯦ
ꯑꯩꯗꯤ ꯍꯧꯖꯤꯛꯇꯤ ꯕꯦꯖ ꯑꯃꯇꯪ ꯑꯣꯢ ꯍꯥꯏꯗꯤ ꯄꯨꯂꯞ ꯑꯣꯏꯅ ꯂꯥꯛꯑꯒ ꯇꯧꯕꯗꯣ
ꯑꯥ ꯑꯥ
ꯁꯤꯡꯒꯜꯒꯤ ꯑꯉꯥꯡ ꯑꯅꯤꯗꯤ ꯂꯣꯏꯈ꯭ꯔꯦꯕ
ꯑꯣꯀꯦ
ꯍꯧꯖꯤꯛꯇꯤ ꯃꯣꯏ ꯄꯨꯂꯞꯅꯦ ꯑ
ꯎꯝ ꯑꯣꯀꯦ ꯑꯣꯀꯦ ꯎꯝ ꯅꯣꯏ ꯌꯨꯝꯗ ꯂꯥꯛꯄꯗꯤ ꯑꯣ ꯅꯣꯏ ꯌꯨꯝꯗ ꯂꯥꯛꯄꯈꯩꯗꯣ ꯑꯗꯨꯗꯤ ꯀꯩꯅꯣ ꯅꯣꯏ ꯑꯗꯥꯏꯒꯤ ꯉꯥꯛꯇ ꯑꯣꯏꯕ꯭ꯔꯥ ꯑꯔꯥꯞꯄꯁꯨ ꯂꯥꯛ ꯄ꯭ꯔ ꯀꯃꯥꯏ ꯇꯧꯋꯦ
ꯑꯅꯛꯄ ꯉꯥꯛꯇꯅꯤꯗ
ꯑꯣ ꯑꯗꯨꯝ ꯑꯗꯥꯏꯗꯒꯤ ꯑꯗꯨꯝ
ꯍꯣꯏ ꯑꯗꯥꯏ ꯑꯩꯈꯣꯏ ꯑꯩꯈꯣꯏ ꯃꯅꯥꯛꯇꯒꯤꯀꯣ ꯑꯉꯥꯡꯁꯤꯡ
ꯎꯝ ꯑꯗꯨꯒꯨꯝꯕꯗꯤ ꯄꯩꯁꯥ ꯀꯌꯥ ꯌꯥꯝ ꯀꯟꯅ ꯂꯧꯕ ꯐꯔꯛ ꯇꯥꯔꯝꯅꯤꯅ
ꯍꯣꯏ ꯀꯩꯅꯣ ꯂꯧꯋꯦ ꯂꯧꯕꯁꯦ ꯂꯤꯁꯤꯡ ꯑꯃꯗꯤ ꯂꯧꯋꯦꯕ
ꯎꯝ ꯑꯗꯨꯁꯨ ꯑꯗꯨꯝ ꯀ꯭ꯂꯥꯁ ꯐꯥꯏꯚꯇꯩ ꯇꯦꯟꯕꯧ
ꯑ ꯇꯦꯟ ꯐꯥꯎ ꯌꯥꯎꯗꯦ ꯑꯗꯨꯗꯨꯅ ꯍꯧꯖꯤꯛ ꯄꯨꯂꯞ ꯇꯧꯔꯤꯁꯤꯅ ꯇꯦꯟ ꯐꯥꯎ ꯌꯥꯎꯗꯦꯕ ꯀ꯭ꯂꯥꯁ ꯅꯥꯏꯟ ꯐꯥꯎ ꯌꯥꯎꯋꯦ ꯅꯠꯇ ꯀ꯭ꯂꯥꯁ ꯑꯩꯠ ꯐꯥꯎ ꯌꯥꯎꯋꯦ ꯑꯗꯨ ꯂꯤꯁꯤꯡ ꯑꯃ ꯂꯧꯋꯦ
ꯎꯝ ꯃꯈꯥ ꯇꯥꯕꯈꯩꯖꯨ
ꯇꯥꯕꯁꯦ ꯌꯥꯎꯗꯦ ꯑꯩꯉꯣꯟꯗ ꯀ꯭ꯂꯥꯁ ꯐꯥꯏꯚꯀꯤ ꯃꯈꯥꯗꯤ ꯌꯥꯎꯗꯦꯕꯀꯣ ꯑꯩ ꯂꯧꯗꯕ ꯑꯩ ꯈꯔ ꯂꯣꯏꯅꯕ ꯑꯍꯟꯅ ꯐꯩꯌꯦ ꯑꯩꯒꯤ ꯃꯣꯠꯇꯗꯤ
ꯑꯣꯀꯦ ꯑꯉꯥꯡ ꯈꯔ ꯋꯥꯕ
ꯎꯝ
ꯎꯝ ꯀꯝ ꯀꯥꯟꯗꯩ ꯍꯧꯔꯛꯏꯅꯣ ꯅꯪ ꯇꯨꯏꯁꯟ ꯇꯧꯕ
ꯑꯩ ꯒ꯭ꯔꯦꯖꯨꯌꯦꯁꯟ ꯗꯩ ꯍꯧꯔꯦ
ꯈꯦ ꯑꯗꯨꯝ ꯂꯩꯀꯥꯏꯗꯒꯩ ꯇꯧꯔ ꯍꯥꯟꯅ ꯍꯧꯔꯛꯄ꯭ꯔꯥ ꯀꯃꯥꯏ ꯇꯧꯋꯦ
ꯑꯩꯈꯣꯏ ꯀꯥꯖꯤꯟꯒꯨꯝꯕ ꯈꯔ ꯇꯧꯔꯦ
ꯑꯥ
ꯑꯗꯨꯒ ꯑꯗꯨꯝ ꯃꯤ ꯀꯩꯅꯁꯨ ꯑꯗꯨꯝ ꯂꯥꯛꯄ ꯍꯧꯔꯦ
ꯑꯗꯨ ꯅꯪ ꯑꯥꯗ ꯇꯥꯛꯄꯗꯣ ꯐꯥꯏꯚꯇꯩ ꯀꯩꯅꯣꯕꯥꯎ ꯑꯆꯧꯕ ꯇꯥꯛꯄ ꯑꯗꯣ ꯑꯗꯨ ꯁꯞꯖꯦꯛ ꯄꯨꯂꯞ ꯇꯥꯛꯏꯔ
ꯎꯂꯞ ꯇꯥꯛ ꯑꯦ ꯍꯣꯏ
ꯑꯣꯀꯦ ꯏꯁꯄꯤꯁꯦꯜ ꯁꯕꯖꯦꯛ ꯑꯣꯏꯗꯕ ꯏꯁꯄꯤꯁꯦꯜ ꯁꯕꯖꯦꯛ ꯑꯣꯏꯅ ꯑꯣꯏꯕꯁꯤꯅ ꯄꯩꯁꯥ ꯌꯥꯝꯕ ꯃꯥꯜꯂꯦꯀꯣ
ꯎꯝ ꯌꯥꯝꯕꯅꯦ
ꯑꯗꯩ ꯌꯨꯝꯗ ꯆꯠꯄꯗꯨꯅ ꯑꯃꯨꯛꯀ ꯍꯦꯟꯅ ꯑꯃꯨꯛ ꯌꯥꯝꯕ
ꯎꯝ ꯌꯨꯝꯗ ꯆꯠꯄꯗꯨꯅ ꯍꯦꯟꯅꯗꯤ ꯇꯣꯡꯖꯕꯅꯦ
ꯍꯥꯏꯗꯤ ꯇꯥꯏꯝꯗꯨꯁꯨ ꯋꯥꯟ ꯑꯋꯥꯔ ꯍꯥꯏꯔ ꯆꯞ ꯆꯥꯅ ꯌꯨꯝ ꯍꯟꯖ ꯌꯥꯏꯗꯅ ꯌꯨꯝ ꯑꯩꯈꯣꯏ ꯌꯨꯝꯗ ꯇꯧꯕꯁꯤꯗꯤ ꯍꯥꯏꯗꯤ ꯑꯦꯛꯖꯥꯝ ꯃꯇꯝꯗꯒꯗꯤ ꯑꯣꯚꯔ ꯇꯥꯏꯝꯅꯦꯕ ꯑꯩꯅ ꯇꯧꯕꯤꯔꯤꯁꯦ
ꯎꯝ ꯎ
ꯄꯦꯔꯦꯟꯁ ꯈꯩꯁꯨ ꯐꯥꯗ꯭ꯔꯗꯤ ꯂꯣꯏꯕꯤꯔꯅꯣꯅ ꯑꯗꯨꯃꯥꯏꯒ ꯔꯤꯀ꯭ꯋꯦꯁ ꯇꯧꯔꯛꯄꯗꯣ ꯑꯗꯨꯒꯤ
ꯅꯣꯏꯒꯤ ꯎꯝ ꯀꯩꯅꯣꯒꯤ ꯑ ꯑ ꯑ ꯑꯅꯝꯕꯅ ꯀꯩꯅꯣ ꯍꯥꯏꯗꯤ ꯎꯝ ꯎꯝ ꯀꯩꯅꯣ ꯃꯤꯛꯁ ꯍꯥꯏꯗꯤꯅꯦ ꯃꯩꯇꯩꯔꯣꯟꯗ ꯇꯥꯛ ꯄ꯭ꯔꯥ ꯅꯪ ꯅꯠꯇ꯭ꯔꯒ ꯅꯣꯏ ꯃꯔꯣꯟꯗ ꯑꯗꯨꯝ ꯇꯥꯛꯄ꯭ꯔ ꯅꯣꯏ ꯌꯨꯝꯗ ꯇꯧꯕ ꯑꯉꯥꯡꯈꯩꯗꯣ ꯎ ꯈꯦ
ꯏꯪꯂꯤꯁꯀꯗ ꯇꯥꯑꯦꯕ
ꯋꯥ ꯏꯪꯂꯤꯁꯇ
ꯑꯥ
ꯐꯩꯅꯦ ꯍꯍꯥ
ꯈꯪꯗꯦꯗ ꯃꯣꯏ ꯑꯉꯥꯡꯈꯩꯒ ꯑꯣꯏꯕꯅꯤꯅ ꯑꯗꯨꯝ ꯑꯉꯥꯡꯒꯤ ꯃꯑꯣꯡꯗ ꯍꯥꯏꯕꯤ
ꯍꯣꯏ ꯏꯁꯥ ꯏꯁꯥꯒꯤ ꯂꯣꯟꯗ ꯇꯥꯛꯄꯁꯤꯅꯗꯤ ꯅꯨꯡꯉꯥꯏꯕꯅꯦ ꯑꯗꯨꯝ ꯅꯨꯡꯉꯥꯏꯇ꯭ꯔꯥꯅꯦ ꯑꯩꯈꯣꯏꯁꯨ ꯃꯉꯥꯏꯔꯦ ꯏꯁꯥꯏ ꯁꯥꯏ ꯂꯣꯟꯗꯩ ꯇꯧ ꯑꯗꯨꯅꯦ ꯑꯩ ꯍꯥꯏꯁꯦ ꯑꯩꯈꯣꯏꯗꯖꯨ ꯃꯉꯥꯏꯔꯦ ꯑꯣꯖꯥꯅ ꯏꯪꯂꯤꯁꯇ ꯍꯥꯏꯔꯒ ꯃꯣꯏꯅ ꯐꯖꯅ ꯑꯥꯊ꯭ꯔꯍꯜꯂꯦ ꯍꯥꯏꯕ ꯋꯥꯅꯤ ꯏꯪꯂꯤꯁꯇ ꯏꯪꯂꯤꯁꯇ ꯍꯥꯏꯔꯤꯕ ꯄꯣꯠꯇꯣ ꯏꯪꯂꯤꯁꯇ ꯃꯨꯛ ꯄꯥꯊꯣꯛꯄꯩ ꯇꯥꯏꯞꯇ ꯇꯧꯔꯛꯇ꯭ꯔꯥꯅꯦ ꯑꯩꯈꯣꯏꯁꯨ ꯐꯅꯌꯥꯝ ꯆꯥꯎꯔꯕꯥꯎ ꯍꯥꯏꯗꯤ ꯑꯣꯖꯥꯅꯒ ꯏꯪꯂꯤꯁꯇ ꯇꯥꯛꯏꯅꯦ ꯏꯟꯇꯧꯋꯤꯗꯣ ꯑꯩꯗꯤ ꯁꯨꯝ ꯍꯥꯏꯗꯤ ꯑꯗꯣ ꯑ ꯇꯨꯏꯁꯟꯗ ꯀꯩꯗ ꯇꯥꯛꯂꯛꯄꯗꯨꯅ ꯍꯥꯟ ꯑꯥꯔꯊꯥ ꯍꯟꯗꯣꯔꯛꯄꯗꯨꯅꯀꯣ
ꯑ
ꯇꯣꯉꯥꯜꯂꯦꯕ ꯍꯦꯛꯇ ꯑꯗꯨꯅ ꯑꯩꯈꯣꯏ ꯁꯤꯗꯒ ꯄ꯭ꯔꯖꯦꯟꯇꯦꯁꯟꯒ ꯑꯩꯈꯣꯏꯅ ꯇꯧꯕꯖꯦ ꯃꯣꯏ ꯁꯤꯒꯤ ꯂꯝꯒꯤ ꯃꯤꯅ ꯍꯥꯏꯗꯣꯏꯅꯦ ꯅꯣꯏꯗꯤ ꯄ꯭ꯔꯖꯦꯟꯇꯦꯁꯟ ꯇꯧꯕꯗꯣ ꯄꯥꯈꯠꯂꯝꯣꯏꯅ ꯍꯥꯏꯗꯤ ꯑꯩꯈꯣꯏꯅꯃꯨꯛ ꯏꯪꯂꯤꯁꯦ ꯂꯣꯏꯅꯔ ꯂꯥꯛꯑꯦꯅ ꯈꯔ ꯃꯣꯏꯒ ꯌꯦꯡꯅꯧꯔꯗꯤ ꯃꯣꯏꯅ ꯑꯃꯨꯛ ꯍꯤꯟꯗꯤ ꯂꯣꯏꯅꯔꯛꯄꯅꯤ ꯅ ꯑꯆꯧꯕ ꯄ꯭ꯂꯦꯠꯐꯣꯔꯝꯗꯗꯤ ꯏꯪꯂꯤꯁ ꯉꯥꯡꯉꯣ ꯍꯥꯏꯔꯛꯑꯦꯗꯅ ꯑꯩꯉꯣꯟꯗꯅ ꯍꯤꯟꯗꯤ ꯉꯥꯡꯉꯣ ꯍꯥꯏꯔꯗꯤ ꯑꯩꯁꯦ ꯍꯤꯟꯗꯤꯗ ꯑꯃꯨꯛ ꯋꯥꯏꯕ ꯑꯩꯅ ꯑꯃꯨꯛ ꯃꯣꯏꯅ ꯑꯃꯨꯛ ꯍꯤꯟꯗꯤꯁꯦ ꯃꯁꯥꯏ ꯃꯔꯣꯟ ꯑꯣꯏꯔꯕꯅꯤꯅ ꯑꯦꯛꯁꯄ꯭ꯂꯦꯟ ꯇꯧꯕꯗ ꯍꯥꯏꯗꯤ ꯑꯩꯉꯣꯟꯗ ꯃꯩꯇꯩꯂꯣꯟꯗ ꯇꯧꯔꯣ ꯍꯥꯏꯕꯗꯨꯃꯥꯏꯅ ꯊꯣꯛꯑꯦ ꯑꯦꯗꯅ ꯃꯣꯏꯗꯗꯤ ꯑꯃꯥꯏ ꯇꯧꯕ ꯉꯝꯃꯦꯕ ꯑꯗꯣ ꯏꯪꯂꯤꯁꯇ ꯑꯦꯛꯄ꯭ꯂꯦꯟ ꯇꯧꯔꯛꯑꯣ ꯍꯥꯏꯔꯒꯅ ꯃꯣꯏꯅ ꯑꯃꯨꯛ ꯉꯝꯗꯕ ꯑꯈꯣꯏꯒꯤꯅ ꯏꯪꯂꯤꯁꯇ ꯑꯦꯛꯁꯄ꯭ꯂꯦꯟ ꯇꯧꯔꯣ ꯍꯥꯏꯔꯒꯅ ꯌꯥꯝ ꯂꯥꯏ ꯕ ꯍꯥꯏꯗꯤ ꯑꯩꯅ ꯋꯥꯗꯣ ꯑꯔꯥꯏꯕ ꯑꯃꯗ ꯍꯟꯗꯣꯛ ꯕ ꯍꯥꯏꯁꯤꯗꯤ ꯂꯥꯏꯗꯦꯗꯅ ꯏꯪꯂꯤꯁ ꯃꯁꯦꯟꯅꯤꯅ ꯑꯩꯈꯣꯏꯗꯗꯤ ꯑꯗꯨꯃꯥꯏ ꯇꯧꯋꯦ ꯑꯗꯨꯅ ꯑꯗꯨꯝ ꯍꯥꯏꯗꯣꯏꯅꯦ ꯄ꯭ꯔꯖꯦꯟꯇꯦꯁꯟ ꯇꯧꯕ ꯀꯥꯟꯗ ꯑꯗꯨꯒ ꯈꯥꯏ ꯅꯨꯡꯉꯥꯏꯇꯕ ꯑꯝꯅ ꯑꯩ ꯉꯔꯥꯡ ꯃꯣꯏ ꯂꯧꯁꯟꯕꯝ ꯈꯪꯉꯣꯏꯗꯨꯕ
ꯑꯧ ꯀꯃꯥꯏ ꯇꯧꯒꯦ ꯍꯥꯏꯗꯤ ꯀꯃꯥꯏ ꯀꯃꯥꯏ ꯇꯧꯒꯦ ꯑꯗꯨꯃꯥꯏꯅ ꯒ꯭ꯌꯥꯟ ꯇꯥꯗꯕ ꯃꯇꯝꯗꯣ
ꯑꯗꯨꯝ ꯑꯗꯣ ꯑꯩꯈꯣꯏ ꯀ꯭ꯂꯥꯁ ꯄ꯭ꯔꯖꯦꯟꯇꯦꯁꯟꯖꯦ ꯃꯤꯉꯣꯟꯗ ꯇꯥꯛꯄꯩ ꯇꯥꯏꯞ ꯅꯠꯇꯕ ꯑꯩꯈꯣꯏ ꯀ꯭ꯂꯥꯁ ꯃꯁꯦꯟ ꯑꯣꯏꯕꯅꯤꯅꯀꯣ ꯑꯗꯨꯝ ꯑꯣꯖꯥꯅ ꯃꯥꯔꯀꯤꯡ ꯄꯤꯗꯨꯏꯅꯦꯕ ꯈꯨꯗꯛꯇꯨꯗ ꯑꯗꯨꯅ ꯑꯗꯨꯝ ꯃꯣꯏ ꯒ꯭ꯌꯥꯟ ꯇꯥꯕ ꯇꯥꯗꯕ ꯑꯗꯨꯝ ꯍꯥꯏꯗꯤ ꯇꯣꯄꯤꯛꯇꯨꯁꯨ ꯏꯁꯥꯏ ꯇꯣꯄꯤꯛꯅꯤꯅ ꯀꯣꯏꯁꯟ ꯍꯪꯕꯗꯗꯤ ꯂꯣꯏꯗꯤ ꯈꯪꯉꯦꯗꯅ ꯄꯤꯗꯤ ꯁꯦꯝꯃ ꯇꯧꯔ ꯇꯥꯛꯇꯣꯏꯅꯤꯅ ꯑꯗꯨꯒꯤꯗꯤ ꯀꯩꯁꯨ ꯀꯩꯅꯣ ꯇꯧꯗꯦꯕꯀꯣ ꯑꯗꯣ ꯑꯩꯈꯣꯏꯅ ꯑꯁꯦꯡꯕꯩ ꯁꯥꯇ꯭ꯔ ꯖꯨꯅꯤꯌꯔꯁ ꯇꯥꯛꯂꯛꯄ ꯀꯥꯟꯗꯗꯤ ꯈꯔ ꯋꯥꯏꯀꯣ ꯍꯥꯏꯗꯤ ꯃꯣꯏꯗꯤ ꯈꯪꯗꯕ ꯑꯗꯨ ꯈꯪꯅꯕ ꯇꯥꯛꯇꯨꯏꯅꯦꯕ ꯑꯩꯈꯣꯏ ꯕꯦꯠꯁꯇꯗꯤ ꯑꯩꯈꯣꯏꯗꯣ ꯀꯃꯥꯏꯅ ꯂꯥꯏꯔꯤꯛ ꯇꯥꯛꯏ ꯍꯥꯏꯕꯗꯣ ꯇꯝ ꯕꯩ ꯋꯥꯅꯦꯕ ꯑꯗꯨꯅ ꯑꯩꯈꯣꯏꯅꯒ ꯏꯪꯂꯤꯁ ꯏꯪꯂꯤꯁꯇꯒ ꯉꯥꯡꯕꯖꯦ ꯑꯣꯖꯥꯅꯗꯤ ꯄꯥꯝꯕ ꯍꯦꯟꯕ ꯁꯤꯅ ꯍꯦꯟꯅ ꯍꯥꯏꯗꯤ ꯑꯩꯈꯣꯏ ꯏꯪꯂꯤꯁ ꯑꯣꯏꯔꯒ ꯑꯗꯩꯗꯤ ꯑꯩꯅ ꯑꯃꯨꯛ ꯀꯟꯐꯤꯗꯦꯟꯁꯀꯨꯝꯕ ꯈꯔ ꯋꯥꯠꯄꯒꯤ ꯈꯔ ꯊꯨꯅ ꯉꯥꯡꯖꯟꯒꯤꯕꯒꯨꯝ ꯀꯨꯝꯕ ꯀꯩꯒꯨꯝꯕ ꯇꯧꯋꯦꯕ ꯑꯗꯨ ꯅꯠꯇꯕ ꯃꯤꯗꯗꯤ ꯏꯪꯂꯤꯁꯀꯖꯦ ꯇꯞꯇꯞꯅ ꯁꯨꯝ ꯉꯥꯡꯉꯗꯤꯀꯣ ꯁꯦꯔꯥꯟ ꯇꯨ ꯄꯉꯥꯡ ꯉꯥꯡꯥꯡꯁꯨ ꯑꯗꯨꯝ ꯍꯥꯏꯗꯤ ꯍꯥꯏꯗꯤ ꯄꯉꯥ ꯉꯥꯡꯕ ꯍꯥꯏꯗꯤ ꯂꯩꯗꯅ ꯄꯣꯠꯇꯣ ꯌꯥꯝ ꯀꯟꯅ ꯔꯤꯂꯦꯇꯦꯕꯜ ꯑꯣꯏꯗ꯭ꯔꯤꯁꯨ ꯑꯗꯨꯝ ꯍꯥꯏꯕꯗ ꯑꯗꯨꯝ ꯐꯖꯅ ꯑꯗꯨꯝ ꯆꯠꯈꯤꯕꯗꯣ ꯑꯦ ꯌꯥꯏꯅꯦꯅ ꯑꯗꯨꯅꯤ ꯑꯩꯒꯤ ꯑꯗꯨꯒ ꯖꯨꯅꯤꯌꯔꯁ ꯍꯥꯏꯗꯤ ꯁꯝꯅ ꯍꯥꯏꯗ ꯐꯥꯔꯁ ꯏꯌꯔꯒꯨꯝꯕ ꯃꯣꯏ ꯇꯥꯛꯄꯖꯤꯅꯦ ꯈꯔ ꯋꯥꯔꯤꯁꯦ ꯑꯗꯩꯗꯤ ꯐꯥꯔꯁ ꯌꯔꯒꯨꯝꯕꯁꯦ ꯌꯥꯝꯃꯦꯕ ꯑꯩꯈꯣꯏ ꯀ꯭ꯂꯥꯁ ꯃꯁꯦꯜ ꯄ꯭ꯔꯖꯦꯟꯇꯦꯁꯟ ꯇꯧꯅꯕ ꯕꯗꯤ ꯃꯤ ꯃꯉꯥꯒꯨꯝꯕ ꯌꯥꯝꯃꯕꯗ ꯃꯤ ꯀꯨꯟꯒꯨꯝꯕ ꯑꯗꯨꯗꯤ ꯑꯗꯨꯝ ꯑꯗꯩꯗꯤ ꯂꯣꯏꯅꯃꯛ ꯆꯥꯎꯔꯕꯅꯤꯅ ꯀꯩꯅꯣ ꯇꯧꯋꯤꯗꯅ ꯑꯩꯈꯣꯏꯅ ꯑꯗꯨꯝ ꯍꯥꯏꯗꯤ ꯒ꯭ꯌꯥꯟ ꯇꯥꯖꯕꯗꯣ ꯐꯥꯔ ꯏꯌꯔꯁꯤꯅ ꯑꯃꯨꯛ ꯍꯦꯛ ꯂꯣꯏ ꯇꯨꯋꯦꯂ꯭ꯐꯕ ꯍꯦꯛ ꯂꯣꯏꯕꯒ ꯂꯥꯛꯄ ꯀꯥꯡꯕꯨ ꯑꯣꯏꯔꯝꯅꯤ ꯏꯅꯅꯦ
ꯑꯥ
ꯑꯅꯧ ꯐꯤꯜꯗ ꯆꯪꯉꯛꯄꯒꯤ ꯃꯣꯏꯗꯣ ꯑꯃꯨꯛꯀ ꯍꯦꯟꯅ ꯗꯤꯞꯂꯤ ꯇꯥꯛꯄꯁꯨ ꯃꯊꯧ ꯇꯥꯕ ꯑꯗꯨ ꯃꯣꯏꯗꯅ ꯋꯥꯏ ꯑꯗꯩꯗꯤ ꯑꯦ ꯄꯪꯇꯧ ꯇꯧꯁꯜꯂꯦ ꯍꯥꯏꯖꯨ ꯌꯥꯗꯕ ꯈꯪꯕ꯭ꯔ ꯑꯗꯩ ꯑꯩꯈꯣꯏ ꯃꯅꯤꯄꯨꯔꯗꯗꯤ ꯑꯣꯖꯥꯗꯒ ꯄꯒꯨꯝꯈꯨꯝꯕ ꯄꯨꯡꯉꯥꯡ ꯉꯥꯡꯕꯒꯨꯝꯕꯁꯦ ꯀꯌꯥ ꯀꯩꯗꯧꯅꯗꯦꯗꯅ ꯃꯣꯏꯗꯗꯤ ꯑꯗꯨꯝ ꯍꯥꯏꯗꯤ ꯁꯝꯅ ꯍꯥꯏꯔꯕꯗ ꯎꯝ ꯑꯦꯝ ꯕꯤ ꯕꯤ ꯑꯦꯁ ꯇꯝꯒꯦꯅ ꯇ꯭ꯔꯥꯏ ꯇꯧꯔꯨꯔꯒ ꯌꯥꯗꯕꯒꯤ ꯁꯣꯝꯗ ꯑꯣꯏꯅ ꯆꯪꯉꯛꯄ ꯃꯤ ꯌꯥꯎꯋꯤꯗꯅ ꯑꯗ ꯑꯗꯨꯝ ꯃꯔꯩ ꯌꯦꯠꯄ ꯎꯝ ꯌꯥꯏꯑꯕ ꯍꯥꯏꯗꯤ ꯑꯗꯨꯝ ꯃꯣꯏꯅ ꯑꯣꯏꯅ ꯃꯔꯩ ꯌꯦꯠꯂ ꯑꯩꯈꯣꯏ ꯑꯗꯨꯝ ꯆꯣꯞꯄ ꯑꯣꯖꯥ ꯆꯣꯞꯄ ꯑꯗꯨꯝ ꯌꯥꯎꯔꯤ ꯄꯣꯠꯅꯤ ꯍꯥꯏ ꯐꯖꯅꯒ ꯍꯥꯏ ꯄꯤꯖꯕꯩ ꯋꯥꯅꯤ ꯑꯣꯖꯥꯁꯨ ꯄ꯭ꯔꯤꯄꯦꯌꯔ ꯇꯧꯔꯒ ꯂꯥꯛꯇ꯭ꯔꯗꯤ ꯑꯩ ꯈꯪꯒ꯭ꯔꯦꯅ ꯌꯥꯄꯣꯠꯇꯦꯗꯅ
ꯃꯥꯅꯦ ꯃꯥꯅꯦ
ꯎꯝ ꯍꯥꯏꯗꯤ ꯇꯝꯒꯤ ꯇꯥꯔꯒꯁꯨ ꯔꯤꯐ꯭ꯔꯦꯁ ꯇꯧꯕ ꯎꯝ ꯑꯗꯨꯗ ꯈꯩꯇꯪꯒ ꯐꯣꯟ ꯕꯨꯜꯂꯗꯤꯀꯣ ꯑꯗꯨꯅ ꯑꯈꯣꯏꯗꯣ ꯑꯅꯝꯕ ꯑꯉꯥꯡ ꯂꯧꯕꯖꯦ ꯀꯤꯌꯦꯕ ꯍꯥꯏꯗꯤ ꯃꯣꯏꯗꯣ ꯃꯤꯀꯤ ꯂꯥꯏ ꯀꯤꯗꯦꯕ ꯑꯗꯩꯗꯤ ꯑꯈꯣꯏꯗꯣ ꯑꯃꯨꯛ ꯊꯥꯡꯉꯩ ꯁꯦꯡꯅ ꯑꯣꯖꯥꯃꯨꯛꯁꯨ ꯑꯣꯏꯗ꯭ꯔꯤꯕꯅꯤꯅ ꯑꯃꯨꯛꯁꯨ ꯃꯣꯏꯅ ꯑꯃꯨꯛꯀ ꯀꯤꯗꯕ ꯑꯃꯨꯛ ꯍꯦꯜꯂꯦꯗꯅ
ꯑ ꯑꯦꯛꯁꯄꯤꯔꯤꯌꯦꯟꯁꯇꯤ ꯌꯥꯝ ꯂꯩꯔꯝꯃꯅꯤ ꯅꯪꯗꯤ
ꯀꯔꯥꯏꯗꯩ ꯂꯩꯕꯅꯣꯗ ꯄꯤꯗꯅꯕꯗ ꯍꯣꯠꯅꯖꯕꯗ ꯑꯈꯣꯏ ꯋꯥꯔꯕꯅꯤ ꯆꯦꯟꯕꯗ
ꯀꯝꯃꯥꯏ‌ ꯇꯧꯔꯒ ꯄꯤꯔꯣꯏꯖꯤꯒꯦꯅ ꯈꯟꯕꯗꯀꯣ ꯇꯥꯕ꯭ꯔ
ꯇꯥꯏꯌꯦ ꯇꯥꯏꯌꯦ
ꯎꯝ ꯑꯩ ꯇꯠꯈ꯭ꯔꯕꯣꯏ ꯅꯤꯡꯉꯨꯔꯦꯗ ꯎꯗꯕꯁꯤꯗ ꯅꯪꯁꯦ
ꯍꯣꯏ
ꯅꯪ ꯉꯁꯥꯏꯒꯩ ꯀꯥꯏ ꯆꯠꯂꯨꯒꯦ
ꯆꯠꯇꯦꯗ
ꯑꯩꯗꯤ ꯅꯪ ꯉꯁꯥꯏꯒꯩ ꯃꯥꯡꯉꯨꯕꯗꯨꯗ
ꯑꯩ ꯉꯁꯤ ꯀꯩꯝ ꯆꯠꯇꯦ ꯉꯁꯥꯏꯗꯤ ꯑꯩꯗꯣ ꯉꯔꯥꯡꯗꯣ ꯊꯦꯡꯅ ꯇꯨꯝꯕꯒꯤ ꯑ ꯀꯣꯆꯤꯡ ꯍꯜꯂꯛꯑꯒ ꯉꯍꯥꯛ ꯇꯨꯝꯕꯗꯅꯦ ꯃꯪꯒ ꯃꯪꯉꯤꯅꯦ ꯍꯥꯏꯕ
ꯉꯔꯥꯡ ꯀꯩꯒꯤ ꯊꯦꯡ ꯇꯨꯝꯃꯤꯕ
ꯉꯔꯥꯡꯖꯦ ꯑꯩꯗꯣ ꯕꯣꯜ ꯃꯇꯦꯛ ꯑꯃ ꯌꯦꯡꯒꯦꯅꯗꯤ ꯉꯥꯏꯕꯅꯦꯕ
ꯌꯦꯡꯗ꯭ꯔꯦ
ꯗꯨꯝ ꯌꯦꯡꯗ꯭ꯔꯦ ꯄꯨꯡ ꯑꯃ ꯇꯥꯔꯛꯄꯗ ꯑꯗꯨꯝ ꯁꯦꯠꯊꯈ꯭ꯔꯦꯕ
ꯍꯣꯔꯦꯟ ꯌꯦꯡꯉꯣ ꯍꯣꯔꯦꯟ
ꯊꯥꯔꯇꯤ ꯂꯩꯗꯥꯏꯅꯦ ꯑꯗꯨ ꯌꯦꯡꯗꯣꯏꯅꯦ
ꯉꯔꯥꯡ ꯑꯩꯁꯦ ꯏꯅꯥꯎꯄꯥꯗꯣ ꯍꯧꯗꯣꯔꯑꯣꯅ ꯍꯥꯏꯔꯝꯃꯦ ꯑꯗꯣ ꯏꯅꯥꯎꯄꯥ ꯍꯧꯗꯣꯔꯛꯇ꯭ꯔꯦ ꯇꯨꯝꯖꯔꯖꯅꫭꯅ ꯍꯧ